ꯍꯜꯂꯣ ꯇꯥꯕ꯭ꯔꯣ ꯏꯆꯟꯅꯨꯄꯤ
ꯇꯥꯏꯌꯦ ꯇꯥꯏꯌꯦ ꯀꯩꯗꯧꯔꯤꯔꯣ
ꯑꯣꯍꯣ
ꯆꯔꯦ ꯅꯪꯗꯤ ꯊꯣꯡꯉꯤꯁꯤꯗꯤ
ꯀꯩ ꯍꯤꯟꯖꯥꯡ ꯆꯥꯔꯒꯦ
ꯉꯥꯁꯤꯁꯦ ꯏꯔꯣꯝꯕꯒ ꯏꯔꯨꯝ ꯆꯥꯏꯕꯦ ꯏꯔꯣꯝꯕ ꯔꯥ ꯑꯜꯂꯨꯒ ꯅꯪꯗꯤ
ꯑꯩꯗꯤ ꯉꯁꯤꯖꯦ ꯃꯊꯦꯜ ꯌꯥꯝꯃꯦ ꯉꯥꯁꯨ ꯆꯥꯏꯌꯦ ꯌꯦꯟꯁꯨ ꯆꯥꯏꯌꯦ
ꯁꯦꯁ ꯍꯥꯎꯋꯤꯀꯣ ꯃꯤ ꯃꯆꯗꯤ
ꯍꯥꯎꯕꯅꯦ ꯅꯣꯏ ꯕꯂꯦꯟꯗꯔꯤꯗꯣ ꯍꯥꯎꯕꯔꯅꯦ
ꯍꯥꯎꯋꯦ ꯑꯁ ꯆꯥꯛ ꯀꯖꯦ ꯐꯖ ꯖꯠꯅꯤ ꯆꯡꯕꯖꯦ
ꯅꯍꯥꯟ ꯅꯍꯥꯟ ꯖꯨꯔꯨꯠ ꯖꯨꯔꯨꯠ ꯆꯪꯕ꯭ꯔꯣꯕ
ꯍꯣꯏ ꯌꯥꯝ ꯍꯥꯎꯋꯦ ꯌꯦꯔꯣꯝꯖꯨ ꯌꯥꯎꯕꯒꯤꯀꯣ
ꯍꯣꯏ ꯊꯣꯛꯄꯗꯁꯨ ꯊꯨ ꯊꯨꯅ ꯖꯨꯔꯠ ꯊꯣꯛꯇꯧ ꯃꯥꯜꯂꯦ
ꯋꯥ ꯑꯁ ꯃꯣꯔꯣꯛ ꯁꯥꯕꯒꯤ ꯍꯧꯖꯤꯛꯁꯦ ꯂꯣꯡꯉꯒ ꯂꯩꯌꯦ ꯐꯃꯨꯡꯗ
ꯉꯁꯤꯗꯤ ꯀꯩꯀꯩ ꯊꯕꯛ ꯇꯧꯔꯒꯦ ꯅꯪ
ꯑꯩꯁꯦ ꯑꯩꯒꯤ ꯊꯕꯛ ꯑꯗꯨꯝ ꯆꯠꯂꯤꯌꯦ ꯑꯩꯒꯤꯀꯣ ꯄꯥꯔꯠ ꯇꯥꯏꯝ ꯖꯣꯕ ꯇꯧꯕꯀꯣ ꯑꯗꯨꯒꯤ ꯊꯕꯛ ꯆꯞꯄ ꯑꯃꯨꯛ ꯍꯜꯂꯛꯑꯒ ꯑꯃꯨꯛ ꯆꯥꯛ ꯍꯦꯟꯁꯥꯡ ꯊꯣꯡꯉꯦ ꯃꯨꯛ ꯆꯥꯔꯒ ꯁꯤ ꯂꯩꯔꯦ ꯅꯪꯗꯤ
ꯑꯩꯗꯤ ꯉꯁꯤ ꯑꯈꯣꯏ ꯈꯨꯟꯒꯣꯝ
ꯍꯣ
ꯇꯞ ꯇꯞꯅ ꯍꯥꯏꯒꯦꯀꯣ
ꯍꯥꯏꯌꯣ ꯍꯥꯏꯌꯣ ꯇꯞ ꯇꯞꯅ
ꯑꯈꯣꯏ ꯈꯨꯟꯗꯣ
ꯍꯥꯎ
ꯁꯣꯁꯦꯜ ꯋꯛ ꯂꯩꯕ
ꯑꯣ ꯑꯣ ꯑꯣ
ꯑꯗꯨꯒꯤ ꯑ ꯁꯣꯁꯦꯜ ꯋꯛ ꯇꯧꯕ ꯍꯥꯏꯕꯗꯤ ꯂꯝꯕꯤ ꯃꯇꯠ ꯂꯝꯕꯤ ꯃꯇꯥꯏꯗ
ꯑꯥ
ꯑ ꯎꯄꯥꯝꯕꯤ ꯊꯥꯕꯤꯕꯗꯣ
ꯑꯥꯎ ꯑꯣ ꯑꯣ
ꯑꯗꯨ ꯃꯅꯥꯛꯇ ꯅꯥꯄꯤ ꯍꯧꯕꯖꯤꯡꯗꯣ ꯐꯣꯏꯗꯣꯛꯄ
ꯑꯣ ꯑꯗꯨꯒ ꯆꯛꯆꯥꯥꯕ
ꯆꯥꯛꯁꯨ ꯆꯔꯦ ꯍꯣꯏ ꯌꯦꯟ ꯀꯤꯖꯤ ꯑꯅꯤ ꯂꯩꯔꯦ ꯑꯗꯣ ꯀꯥꯡꯉꯧ ꯖꯨ ꯂꯩꯔꯦ ꯕꯣꯔꯥꯁꯨ ꯂꯩꯔꯦ ꯐꯅꯌꯥꯝ ꯆꯥꯔꯦ ꯖꯥꯠ ꯖꯥꯠ
ꯏꯁ ꯄꯨꯛ ꯊꯜꯂꯝꯃꯅꯤ ꯍꯥ ꯑꯗꯨꯗꯤ
ꯑꯁ ꯄꯨꯛꯀ ꯍꯧꯖꯤꯛ ꯇꯨꯝꯃꯨ ꯌꯥꯗ꯭ꯔꯦ
ꯑꯣ ꯑꯁ ꯆꯥꯛꯑꯣ ꯑꯗꯨꯗꯤ ꯀꯣꯛꯀꯨꯝꯕ ꯊꯥꯛꯑꯣ ꯄꯨꯛꯇꯣ ꯈꯔ ꯇꯨꯝꯕ ꯐꯅꯤꯡꯉꯥꯏ
ꯍꯦꯛ ꯀꯣꯛꯀꯨꯝꯕ ꯊꯛꯄꯁꯦ ꯐꯠꯗꯕꯅꯤ ꯍꯥꯏꯕꯗꯤ ꯑꯗꯨꯒꯨꯝꯕ ꯆꯥꯔꯀꯥꯟꯗ ꯅꯣꯏꯕꯅꯦꯕ ꯍꯛꯆꯥꯡꯁꯦ ꯊꯥꯔꯛꯄꯅꯦꯕ ꯍꯣꯏ
ꯑꯣ ꯈꯪꯗꯦꯅ ꯑꯩꯗꯤ ꯉꯁꯤꯈꯇ ꯈꯪꯉꯦ ꯑꯗꯨꯁꯨ
ꯑꯍꯣꯏ ꯌꯨꯝꯂꯣꯟꯅꯕ ꯃꯃꯥ ꯃꯆꯥ ꯌꯥꯝ ꯂꯥꯡꯉꯦ ꯁꯤꯗ
ꯎꯝ ꯁꯥꯏꯌꯦꯀꯣ ꯁꯝꯃ꯭ꯔꯁꯤ ꯀꯣ
ꯅꯣꯏꯔꯣꯝꯗ ꯁꯥꯕ ꯑꯣꯏꯔꯝꯅꯤ ꯆꯦꯛ ꯃꯅꯨꯡꯗ ꯂꯩꯕꯒꯤ ꯈꯣꯏꯗꯤ ꯂꯋꯥꯏꯅꯤꯅ ꯑꯗꯨꯝ ꯌꯥꯝ ꯅꯨꯡꯉꯥꯏꯌꯦ
ꯆꯦꯛ ꯅꯨꯡ ꯃꯅꯨꯡꯗ ꯅꯠꯇꯤꯌꯦ ꯈꯣꯏꯁꯨ ꯎꯄꯥꯛꯀꯤꯅꯦ ꯑꯗꯨꯒꯤ ꯁꯥꯏꯌꯦꯕ
ꯍꯣꯏ ꯍꯣꯏ ꯐꯥꯒꯤ ꯇꯧꯕꯅꯤꯗ
ꯑ ꯅꯣꯏꯗꯤ ꯆꯦꯛꯅꯤꯅ ꯍꯥ ꯑꯗꯨꯒꯤꯅꯦ
ꯑꯈꯣꯏꯗꯤ ꯑꯥꯆꯤꯡꯗꯅꯦ ꯑꯩ ꯂꯩꯔꯤꯖꯦ
ꯑꯣ ꯑꯣ ꯆꯤꯡꯗꯔꯣ ꯑꯁꯤꯗꯤ ꯅꯨꯡꯉꯥꯏꯔꯝꯅꯤꯍꯦ ꯍꯣꯏ ꯑꯩꯗꯤ ꯇꯝꯄꯥꯛꯇ ꯂꯩꯌꯦ ꯆꯤꯡꯗ ꯂꯩꯔꯝꯃ ꯗꯤ ꯅꯨꯡꯉꯥꯏꯔꯝꯃꯅꯤ ꯍꯥ ꯅꯨꯡꯁꯤꯠꯀꯁꯦ ꯈꯔ ꯈꯔ ꯔꯤꯐ꯭ꯔꯦꯁꯤꯡ ꯑꯣꯏꯔꯒ ꯍꯥ
ꯍꯥ ꯍꯣꯏ
ꯅꯨꯉꯥꯏꯅꯦ ꯑꯗꯨꯗꯤ
ꯅꯪꯗꯤ ꯑ ꯀꯣꯂꯦꯖ ꯀꯥꯔꯤꯕꯣ ꯀꯩꯀꯩ ꯍꯣꯠꯅꯔꯤꯒꯦ
ꯑꯩꯁꯦ ꯀꯣꯂꯦꯖꯁꯨ ꯀꯥꯔꯤ ꯑꯗꯨꯒ ꯗꯨꯝ ꯄꯥꯠꯇꯥꯏꯝ ꯖꯣꯕꯁꯨ ꯇꯧꯕꯀꯣ ꯗꯨꯒꯤ ꯅꯪꯗꯤ ꯀꯔꯤ ꯍꯣꯠꯅꯔꯤꯕ꯭ꯔꯣ
ꯀꯩ ꯍꯥꯏꯕ
ꯀꯔꯤ ꯍꯣꯠꯅꯔꯤꯕ꯭ꯔꯣꯕ ꯅꯨꯄꯤ ꯑꯉꯥꯡ ꯊꯤꯔꯕꯣ
ꯇꯤꯗ꯭ꯔꯤꯌꯦ ꯑꯩ ꯁ꯭ꯀꯨꯜꯒꯤ ꯁ꯭ꯀꯨꯜꯒꯤ ꯑꯣꯖꯥ ꯑꯣꯏꯔꯤꯌꯦ
ꯑꯣꯁ ꯌꯥꯝ ꯐꯩꯌꯦꯀꯣ
ꯍꯣꯏ ꯀ꯭ꯂꯥꯁ ꯅꯖꯔꯤꯒꯤ ꯔꯥꯏꯝꯁ ꯇꯝꯔꯤꯌꯦ
ꯌꯥꯝ ꯐꯩꯌꯦ ꯐꯩꯌꯦ ꯇꯝꯁꯤꯟꯒꯗꯕꯅꯦ ꯌꯥꯝ ꯐꯩꯌꯦ
ꯅꯪꯁꯨ ꯇꯧꯁꯤꯜꯂꯣ ꯌꯥꯝ ꯀꯥꯟꯅꯕꯅꯦ ꯁꯤꯒꯨꯝꯕꯁꯦ
ꯑꯁ ꯈꯪꯗꯦꯅꯦ ꯑꯩꯗꯤ ꯂꯥꯏꯔꯤꯛꯇꯨ ꯆꯪꯉꯨ ꯌꯥꯗ꯭ꯔꯦꯅꯦ
ꯑꯩꯗꯤ ꯑꯉꯥꯡꯁꯤꯡꯅꯦ ꯂꯥꯏꯔꯤꯛ ꯇꯥꯛꯄꯗ ꯆꯪꯗ꯭ꯔꯗꯤ ꯑꯗꯨꯝ ꯐꯨꯅꯤ ꯑꯩꯅ
ꯐꯨꯒꯗꯕꯅꯦ ꯈꯔ ꯍꯩꯅꯕ ꯍꯣꯏ ꯀꯤꯅꯕ ꯑꯗꯨꯒꯤꯅꯦ
ꯒ꯭ꯌꯥꯟ ꯇꯥꯅꯅꯤꯡꯉꯥꯏ ꯒ꯭ꯌꯥꯟ ꯇꯥꯅꯤꯡꯉꯥꯏꯅꯦꯕꯀꯣ
ꯍꯣꯏ ꯃꯥꯅꯤ ꯃꯥꯅꯦ ꯁꯤꯅꯤꯉꯥꯏ ꯐꯨꯕ ꯅꯠꯇꯦꯕ ꯍꯣꯏ
ꯑꯩ ꯍꯥꯏꯒꯦꯕ ꯑꯩꯅ ꯍꯥꯏꯕ ꯇꯥꯑꯣꯕ
ꯑꯣꯍꯣ ꯇꯥꯏꯌꯦ ꯇꯥꯁꯦ ꯍꯣꯏ ꯎꯝ
ꯑꯗꯣ ꯍꯟꯗꯛ ꯑꯉꯥꯡꯖꯤꯡꯖꯦ
ꯎꯝ
ꯃꯣꯏꯗ ꯐꯨ ꯆꯩꯔꯤꯁꯦ ꯐꯨꯔꯤꯁꯦ ꯐꯅꯤꯡꯉꯥꯏꯅꯦ ꯈꯟꯗꯦꯕ ꯅꯨꯡꯁꯤꯗꯕꯒꯤꯅꯦ ꯑꯗꯨꯝ ꯈꯜꯂꯦꯕ
ꯍꯣꯏ ꯍꯣꯏ ꯍꯣꯏ ꯑꯉꯥꯡꯅꯦ ꯈꯪꯗ ꯈꯪꯗꯕꯒꯤꯅꯦ ꯑꯗꯨꯗꯣ ꯑꯗꯨꯝ ꯂꯥꯥꯟꯅ ꯈꯟ
ꯑꯗꯨ ꯑꯁꯣꯏꯕ ꯑꯃꯁꯤꯅ ꯃꯣꯏ ꯃꯃꯥ ꯃꯄꯥꯁꯤꯡꯅ ꯑꯃꯨꯛ ꯀꯟꯈꯠꯂꯤꯕ
ꯑꯣ
ꯃꯆꯥꯒꯤ ꯑꯔꯥꯟꯕ ꯐꯠꯇꯕꯗꯣ ꯍꯥꯏꯗꯦꯕ
ꯍꯣꯏ ꯍꯣ ꯍꯣꯏ ꯃꯥꯅꯦ ꯃꯥꯅꯦ
ꯑꯁ ꯑꯗꯨꯗꯅꯦ ꯁꯥꯎꯔꯤꯁꯦ ꯑꯣꯖꯥꯒ ꯂꯣꯏ ꯇꯣꯛꯊꯣꯛꯅꯤꯡꯉꯤꯁꯦ
ꯀꯣꯀꯊꯠꯂꯨ ꯀꯩꯅꯣ ꯇꯧꯁꯟꯂꯨ
ꯑꯗꯣ ꯄꯩꯁꯥꯁꯨ ꯇꯥꯟꯗꯕ ꯌꯥꯗꯕ
ꯍꯣꯏ ꯃꯥꯅꯦ ꯈꯨꯟꯗꯔꯣ ꯀꯗꯥꯏꯗꯔꯣ ꯇꯧꯋꯦ ꯍꯥꯏꯕꯗꯨꯕꯣ ꯑꯣꯖꯥꯕꯨ
ꯑꯩ ꯃꯄꯥꯟ ꯂꯝꯗꯅꯦ
ꯃꯄꯥꯅ ꯂꯝꯗꯅꯦ ꯑꯣ ꯑꯣ ꯑꯣ ꯌꯥꯝ ꯐꯩꯅꯦ ꯑꯗꯨꯗꯤ
ꯑꯍꯣꯏ ꯀꯩꯁꯨ ꯊꯣꯛꯄ ꯅꯠꯇꯦꯗ ꯑꯗꯨꯝ ꯔꯦꯟ ꯃꯃꯜ ꯀꯩꯀꯥ ꯂꯣꯏ ꯆꯪ ꯊꯤꯕꯗ ꯂꯣꯏ ꯂꯣꯏꯁꯤꯂꯦꯗ
ꯃꯄꯥꯟ ꯍꯥꯏꯁꯦ ꯀꯗꯥꯏ ꯋꯥꯏꯗꯔꯣ ꯀꯗꯥꯏꯗꯔꯣ
ꯑꯗꯣ ꯍꯥꯏꯕ ꯌꯥꯗꯦ ꯍꯥꯏꯕ ꯃꯐꯝꯗꯣ
ꯑꯣ ꯑꯩ ꯂꯥꯛꯀꯅꯤ ꯈꯟꯕꯒꯤꯔꯣꯕ
ꯅꯠꯇꯦ ꯅꯠꯇꯦ ꯅꯪꯗꯤ ꯅꯨꯄꯥ ꯀꯌꯥ ꯀꯣꯏꯔꯒꯦ ꯅꯈꯨꯠ ꯊꯤꯔꯛ ꯀꯥꯎꯟ ꯇꯧꯔꯛꯑꯣꯅꯦ
ꯑꯗꯨꯒꯁꯦ ꯍꯥꯏꯅꯤꯡꯗꯦ ꯏꯀꯥꯏꯗ꯭ꯔꯣ
ꯑꯩꯁꯦ ꯅꯨꯄꯥꯁꯦ ꯇꯥꯁꯦꯡꯅ ꯀꯣꯏꯕꯗꯤ ꯃꯔꯤꯒꯨꯝꯕ ꯂꯩꯔꯦ
ꯑꯈꯣꯏ ꯏꯃꯨꯡ ꯌꯨꯝꯂꯣꯟꯅꯕꯁꯦ ꯌꯥꯝ ꯂꯥꯡꯉꯦꯍꯦ
ꯑꯣ ꯑꯣ ꯇꯥꯟꯗꯣꯛꯑꯣꯅꯦ ꯀꯔꯤꯅꯣꯅꯦ ꯐꯣꯟ ꯇꯧꯔꯤꯁꯤꯕꯨ ꯒ꯭ꯌꯥꯟ ꯇꯥꯗꯕ꯭ꯔꯣ ꯈꯪꯗ꯭ꯔꯦ
ꯑꯗꯣ ꯍꯌꯦꯡꯗꯤ ꯀꯩꯀꯩ ꯊꯕꯛ ꯂꯩꯒꯦ
ꯍꯌꯦꯡꯁꯨ ꯆꯞ ꯃꯥꯟꯅꯩꯌꯦ ꯑꯩꯒꯤꯗꯤ ꯑꯗꯨꯝ ꯊꯕꯛ ꯆꯠꯈꯤꯅꯤ ꯑꯦ ꯍꯌꯦꯡꯗꯤ ꯁꯟꯗꯦꯅꯦ ꯑꯌꯥ ꯀꯥꯎꯔꯦꯍꯦ
ꯑꯗꯨꯅꯦ ꯑꯩ ꯅꯪ ꯁꯤꯡꯕ꯭ꯔꯥ ꯄꯪꯕ꯭ꯔꯥ ꯑꯩꯅ ꯇꯦꯁ ꯇꯧꯋꯤꯅꯤ ꯅꯪꯁꯦ
ꯑꯃ ꯁꯟꯗꯦꯅꯦ ꯀꯥꯎꯔꯤꯅꯤꯅꯦ ꯂꯥꯏꯔꯤꯛꯀ ꯇꯝꯗꯕꯗꯨꯗ ꯂꯣꯏ ꯀꯥꯎꯔꯦ ꯍꯥꯏꯕ ꯑꯁ ꯍꯌꯦꯡꯁꯦ ꯁꯟꯗꯦꯅꯦꯀꯣ ꯆꯔꯆ ꯆꯠꯂꯗꯤ ꯆꯠꯂꯦ ꯆꯠ ꯇ꯭ꯔꯗꯤ ꯑꯃꯨꯛ ꯑꯁ ꯀꯣꯏꯕ ꯆꯠꯁꯦꯅ ꯍꯥꯏꯌꯦꯕ ꯏꯃꯥꯟꯅꯕꯤꯈꯣꯏꯅꯀꯣ ꯑꯗꯨꯒꯤ ꯆꯠꯁꯤꯔꯅ ꯑꯃꯨꯛ ꯈꯟꯕꯅꯤꯗ ꯄꯂ꯭ꯥꯟ ꯂꯩꯌꯦ ꯑꯗꯨ ꯑꯩꯗꯤ ꯂꯩꯇꯦꯗ
ꯆꯠꯂꯣ ꯆꯠꯂꯣ ꯅꯨꯡꯉꯥꯏꯊꯣꯛꯑꯣ ꯑꯩꯁꯨ ꯍꯌꯦꯡ ꯆꯞꯅꯩ ꯀꯩꯅꯣ ꯁꯤꯡꯖꯨ ꯆꯥꯕ ꯅꯠꯇ꯭ꯔꯒꯅ ꯀꯣꯏꯕ ꯆꯠ ꯂꯄꯥ ꯑꯁꯤꯒꯨꯝꯕꯅꯤ ꯀꯩꯅꯣ ꯑꯗꯣ ꯑꯩ ꯍꯣꯁꯇꯦꯜꯗ
ꯍꯨꯝ
ꯅꯨꯃꯤꯠ
ꯎꯝ
ꯅꯪꯗꯤ ꯄꯨꯡ ꯀꯌꯥꯗ ꯍꯧꯒꯠꯀꯦ
ꯊꯦꯡꯅ ꯍꯧꯒꯠꯂꯦ ꯑꯩꯗꯤ ꯃꯤꯔꯦꯝꯅꯤꯅ ꯄꯨꯡ ꯁꯦ ꯑꯩꯠ ꯊꯥꯔꯇꯤꯒꯨꯝꯕ ꯃꯤꯔꯦꯝꯅꯦ ꯍꯥꯏꯌꯣ ꯍꯥꯏꯌꯣ
ꯅꯪ ꯄꯩꯁꯥ ꯅꯪ ꯄꯩꯁꯥ ꯇꯥꯜꯂꯤꯗꯣ
ꯑ
ꯌꯥꯝ ꯐꯔꯝꯅꯦ ꯅꯊꯟꯇ
ꯑꯦ ꯀꯔꯤ ꯄꯩꯁꯥꯅꯣ ꯀꯣꯟꯅꯗꯦ ꯁꯤꯗꯤ ꯔꯦꯟ ꯕꯔꯥꯒꯤ ꯍꯨꯜꯂꯒ ꯂꯣꯏꯈ꯭ꯔꯦ ꯑꯩꯒꯤ ꯁꯦꯕꯤꯡ ꯂꯩꯇꯦ ꯁꯤꯗꯤ
ꯀꯥꯏꯗꯩꯅꯣꯗ ꯑꯩꯒꯤꯁꯨ ꯄꯤꯔꯛꯑꯣ
ꯏꯁ ꯄꯩꯁꯥ ꯂꯩꯇꯦꯅꯦ ꯑꯩꯁꯦ ꯌꯥꯝ ꯂꯥꯏꯔꯦ ꯑꯗꯨꯒꯤ ꯃꯤꯔꯦꯝꯅꯤꯅꯀꯣ
ꯍꯣꯏ ꯍꯥꯏꯁꯨ ꯍꯥꯏꯕꯅꯤ ꯅꯪ ꯅꯣꯏ ꯁꯥꯏꯒ ꯂꯩꯔꯕꯣ ꯅꯪ
ꯑꯁ ꯑꯩꯈꯣꯏ ꯁꯥꯏꯁꯦ ꯍꯣꯏ ꯂꯩꯗꯤ ꯂꯩꯌꯦ ꯑꯗꯣ ꯍꯟꯗꯛ ꯀꯥꯁꯦ ꯄꯥꯎ ꯐꯥꯎꯅꯗꯦꯕ ꯈꯟꯅꯕꯒꯤꯀꯣ
ꯑꯁ ꯑꯗꯨꯝ ꯈꯠꯅꯒꯅꯨꯅꯦ ꯄꯨꯟꯁꯤ ꯈꯣꯡꯂꯣꯏ ꯑꯣꯏꯒꯗꯕꯗꯣ
ꯑꯁ ꯇꯝꯕ ꯉꯝꯗꯦꯗ ꯅꯨꯡꯁꯤꯅꯕ ꯈꯨꯗꯤꯡ ꯊꯨꯡꯅꯒꯅꯤ ꯍꯥꯏꯕ ꯂꯩꯇꯦꯗ
ꯑꯁ ꯑꯗꯣ ꯅꯪ ꯍꯥꯏꯔꯒ ꯏꯁꯩ ꯑꯃ ꯂꯩꯌꯦ
ꯁꯛꯂꯛꯎꯅꯦ
ꯅꯨꯡꯁꯤꯅꯕ ꯈꯨꯗꯤꯡ ꯊꯨꯡꯅꯒꯅꯤ ꯂꯩꯩꯇꯦ ꯑꯄꯥꯝ ꯍꯣꯏ
ꯑꯣ ꯑꯗꯨꯅꯦꯕ ꯅꯨꯡꯁꯤꯅꯕ ꯈꯨꯗꯤꯡ ꯊꯨꯡꯅꯒꯅꯤ ꯍꯥꯏꯕ ꯂꯩꯇꯦ ꯑꯩꯁꯦ ꯅꯦꯝꯃꯦꯗ ꯃꯤ ꯄꯤꯛꯇꯔꯨ ꯄꯤꯛ ꯑꯦ ꯗ ꯐꯥꯏꯚ ꯌꯥꯎꯗꯦ ꯐꯥꯏꯚ ꯌꯥꯎꯅꯤꯡꯉꯥꯏ ꯈꯤꯇꯪ ꯉꯥꯏꯔꯦ ꯁꯨꯛꯌꯧ ꯌꯧꯗꯤ ꯌꯧꯗꯕ ꯌꯧꯕꯒꯨꯝꯕꯅꯗꯤ ꯍꯥꯏꯕ ꯌꯥꯔꯗꯤ ꯌꯥꯔꯕꯖꯅꯤꯗ ꯑꯗꯨꯝ
ꯌꯥꯎꯅꯤꯡꯕ꯭ꯔꯣ ꯅꯪ
ꯑꯁ ꯌꯥꯏꯗ ꯍꯥꯏꯄꯨꯗꯤ ꯗꯔꯀꯥꯔ ꯇꯥꯔꯗꯦꯗ ꯏꯁꯣꯔꯅ ꯄꯤꯕꯗ ꯑꯗꯨꯝ ꯌꯥꯔꯦꯗ ꯑꯩꯗꯤ ꯀꯩꯁꯨ ꯀꯥꯏꯗꯦꯗ
ꯍꯣꯏ ꯃꯥꯅꯦ ꯃꯥꯅꯦ ꯅꯪꯒꯨꯝꯕ ꯒ꯭ꯌꯥꯟ ꯂꯧꯁꯤꯡ ꯌꯥꯝ ꯂꯩꯕ ꯅꯨꯄꯤ ꯌꯥꯝ ꯂꯩꯔꯗꯤ ꯌꯥꯝ ꯐꯒꯗꯕ
ꯀꯪꯗꯦꯗ ꯑꯩꯒꯤ ꯆꯣꯏꯁ ꯍꯥꯏꯕꯅꯤꯗ ꯀꯣ
ꯍꯣꯏ ꯍꯣꯏ ꯍꯣꯏ ꯅꯪꯒꯤ ꯑꯄꯥꯝꯕ ꯍꯥꯏꯌꯣ ꯅꯪ ꯇꯤ ꯏꯪꯒ꯭ꯔꯥꯖꯤ ꯂꯣꯟ ꯌꯥꯝ ꯊꯦꯠꯂꯦꯅ
ꯑꯁ ꯀꯩꯅꯣꯅꯦ ꯑꯗꯨꯝ ꯍꯥꯏꯕꯗꯨꯅꯤꯗ ꯑꯩꯁꯨ ꯍꯥꯏꯄꯨꯗꯤ ꯀꯩꯁꯨ ꯀꯥꯏꯗꯦ ꯗꯔꯀꯥꯔ ꯑꯣꯏꯗꯦ ꯋꯥꯡꯒꯦꯔꯥ ꯅꯦꯝꯒꯦꯔꯥ ꯁꯣ ꯀꯥꯏꯗꯦꯗ ꯅꯪꯗꯤ ꯌꯥꯝ ꯋꯥꯡꯕ꯭ꯔꯣ ꯍꯥꯏꯁꯦ ꯑꯩꯉꯣꯟꯗ
ꯑꯩꯗꯤ ꯋꯥꯡꯉꯦ ꯒꯦꯠ ꯑꯩꯈꯣꯏ ꯏꯃꯨꯡꯒꯤ ꯊꯣꯡ ꯆꯪꯕꯗꯣ
ꯍꯣꯏ
ꯎꯝ ꯎꯝ ꯍꯥꯏꯗꯤ ꯑꯃꯨꯛ ꯆꯣꯟ ꯍꯥꯏꯗꯤ ꯀꯩꯅꯣ ꯅꯤꯝ ꯅꯤꯝꯊꯔꯒ ꯆꯪꯉꯤꯅꯦ ꯑꯩ ꯍꯥꯏꯕ ꯍꯩꯇ꯭ꯔꯦ ꯀꯥꯎꯒ꯭ꯔꯦ
ꯆꯪꯕꯗꯣ ꯌꯥꯗꯕꯒꯤꯀꯣ ꯍꯣꯏ ꯇꯥꯏꯌꯦ ꯇꯥꯏꯌꯦ ꯇꯥꯏꯌꯦ ꯑꯩ ꯃꯤꯠꯇ ꯑꯣꯏꯅ ꯎꯋꯦ ꯅꯪ ꯆꯪ ꯆꯪꯉꯝꯒꯗꯕꯗꯣ
ꯍꯣꯏ ꯍꯣꯏ ꯑꯗꯨꯅꯦ
ꯑꯥ
ꯅꯣꯏꯗꯤ ꯅꯆꯤꯟ ꯅꯅꯥꯎ ꯀꯌꯥꯁꯨꯒꯦ
ꯑꯈꯣꯏꯁꯦ ꯌꯥꯝꯃꯦ ꯑꯈꯣꯏꯗꯤ ꯃꯉꯥꯅꯦ
ꯑꯁ ꯌꯥꯝꯗꯦ ꯍꯦ ꯑꯈꯣꯏꯒ ꯍꯥꯏꯔꯗꯤ
ꯑꯁ ꯑꯈꯣꯏꯗꯤ ꯃꯉꯥꯅꯦ ꯅꯣꯏꯁꯨ ꯃꯉꯥꯔꯣ ꯀꯌꯥꯔꯣ ꯇꯔꯨꯛꯔꯣ
ꯇꯔꯥꯍꯨꯝꯗꯣꯏꯅꯦ
ꯍꯥ
ꯇꯔꯥꯍꯨꯝꯗꯣꯏ
ꯇꯔꯥꯍꯨꯝꯗꯣꯏ
ꯏꯁ ꯏꯟꯖꯤꯟ ꯌꯥꯝ ꯀꯜꯂꯤꯅꯪ ꯈꯪꯗꯕꯩꯅꯤ ꯇꯥꯕ꯭ꯔꯣ ꯏꯆꯟꯅꯨꯄꯤ ꯍꯜꯂꯣ ꯍꯜꯂꯣ ꯇꯥꯕ꯭ꯔꯣ ꯍꯜꯂꯣ ꯇꯗ꯭ꯔꯣ ꯍꯜꯂꯣ